ꯅꯑꯣ
ꯎꯝ
ꯇꯨꯝꯅꯤꯡꯗꯔ꯭ꯤꯕꯣ
ꯍꯥꯥ
ꯇꯨꯝꯅꯤꯡꯗ꯭ꯔꯤꯕ꯭ꯔꯣ
ꯎꯝ
ꯀꯩ ꯇꯧꯔ꯭ ꯂꯩꯒꯦ
ꯎꯝ
ꯍꯥꯥ
ꯐꯤ
ꯑꯁ ꯂꯣꯏꯗ꯭ꯔꯤꯕ꯭ꯔꯥꯅꯦ
ꯂꯣꯏꯗꯔ꯭ꯤꯌꯦ ꯀꯗꯥꯏꯗꯒꯤ ꯏꯁ
ꯄꯣꯊꯥꯔꯣꯗꯅ
ꯎꯝ
ꯉꯁꯥꯏꯗꯣ ꯑꯩ ꯗꯨꯀꯥꯟ ꯆꯠꯈꯤꯕꯩꯅꯦ
ꯎꯝ
ꯗꯨꯀꯥꯟ ꯆꯠꯈꯤꯕꯒꯤꯅꯦꯕ ꯉꯁꯥꯏꯗꯣ
ꯑ
ꯕꯥꯜꯂ ꯌꯦꯡꯅꯤꯡꯒꯦ ꯗꯨꯀꯥꯟꯗ ꯐꯔ ꯗꯨ ꯑꯩꯈꯣꯏ ꯃꯅꯥꯛꯇ ꯗꯨꯀꯥꯟ ꯂꯩꯕꯁꯤꯡꯗꯣ ꯊꯤꯡꯗ꯭ꯔꯦꯕ ꯑꯗꯨꯒꯤ ꯑꯥ ꯃꯈꯥꯗ ꯆꯠꯇꯣꯏ ꯔꯦꯟꯕꯣꯜ ꯌꯦꯡꯉ ꯉꯝꯃꯤꯉꯤ ꯆꯥꯅꯤꯉ ꯂꯩ ꯁꯅꯤ
ꯑꯣ
ꯌꯥꯝ ꯍꯩꯕ ꯃꯥꯜꯂꯦ ꯅꯪ ꯅꯪ ꯐꯤꯗꯣ ꯑꯩ ꯑꯃꯨꯛ ꯌꯦꯡꯕ ꯌꯥꯗ꯭ꯔꯣ ꯑꯩꯁꯨ ꯅꯪ ꯁꯦꯝꯕ ꯐꯤꯗꯣ ꯑꯩꯁꯨ ꯌꯦꯡꯕ ꯌꯥꯗ꯭ꯔꯣ
ꯌꯥꯏꯌꯦ
ꯍꯣꯔꯦꯟ ꯌꯦꯡꯁꯦꯅ
ꯍꯣꯏ
ꯀꯌꯃꯨꯛ ꯁꯦꯝꯃꯒꯦ
ꯉꯁꯤꯗꯨꯗꯤ ꯑꯃ ꯂꯧꯔꯦꯕꯀꯣ
ꯑꯥ
ꯑꯗꯨꯗ ꯐꯤ ꯑꯃ ꯄꯠꯇ
ꯎꯝ ꯎ
ꯊꯨꯅꯥ ꯂꯣꯏꯌꯣ ꯍꯥꯏꯕꯥ ꯑꯗꯨꯒꯤ
ꯎꯝ ꯇꯞꯅ ꯇꯞꯅ ꯇꯧꯕꯗꯨꯅ ꯀꯌꯥꯝ ꯀꯌꯥꯃꯨꯛ ꯁꯦꯝꯗꯣꯏꯅꯣ
ꯎꯝ
ꯀꯤꯌꯥꯃꯨꯛ ꯁꯦꯝꯗꯣꯏꯔꯣ
ꯁꯤ ꯑꯃꯥ ꯈꯛꯇꯥ ꯉꯥꯏꯔꯦꯗꯥ
ꯎꯝ ꯍꯥꯟꯅꯗꯒꯤ ꯑꯃꯨꯛ ꯁꯦꯝꯈ꯭ꯔꯦ
ꯑꯁ ꯁꯁꯤ ꯊ ꯑꯃꯔ ꯌꯥꯝ
ꯌꯣꯟꯗꯔꯣ ꯅꯪꯗꯤ
ꯎꯝ
ꯌꯣꯟꯗ꯭ꯔ
ꯂꯣꯟꯗꯤ ꯑꯩꯗꯤ ꯁꯥꯗꯦꯅ ꯏꯃꯥ ꯁꯥꯕꯅꯦ
ꯎꯝ
ꯑꯗꯨ ꯀꯩꯅꯣ ꯇꯧꯅꯤꯡꯉꯥꯏ ꯃꯤꯅ ꯑꯣꯗꯔ ꯂꯥꯛꯄ ꯀꯥꯟꯗ ꯇꯧꯋꯦ
ꯎꯝꯃꯣ ꯃꯥꯂ ꯀ ꯃꯤꯗꯤ ꯄꯩꯁꯥ ꯇꯥꯟꯕ ꯌꯥꯝ ꯍꯩꯒꯗꯧ ꯃꯥꯜꯂꯦ
ꯐꯤꯒꯨꯝꯕꯗꯤ ꯍꯥꯏꯗꯤ ꯑꯩꯈꯣꯏ ꯇ꯭ꯔꯦꯗꯤꯁꯅꯦꯜꯒꯤ ꯐꯤꯒꯨꯝꯕ ꯇꯧꯕ ꯍꯩꯇ꯭ꯔꯣ
ꯑꯩ
ꯌꯥꯝ ꯍꯩꯅꯦ ꯑꯗꯨꯗꯤ ꯄꯩꯁꯥ ꯇꯥꯟꯕ ꯆꯥꯡꯁ ꯌꯥꯝꯨꯝ ꯂꯩꯌꯦ ꯅꯪꯒꯤꯁꯦ
ꯃꯇꯝ ꯂꯩꯖꯕ
ꯍꯣꯏ ꯁꯤꯁ ꯀꯨꯜ ꯀꯥꯕꯜ ꯑꯣꯏꯗꯝ ꯇꯥꯟꯃꯑꯗꯅ ꯁꯤ ꯂꯩ ꯀꯥꯟꯗ ꯎ ꯑꯩ ꯑꯗꯨꯒꯨꯝꯕ ꯄꯥꯝꯃꯦ ꯑꯩꯗꯤ ꯅꯨꯄꯤ ꯑꯗꯨꯒꯨꯝꯕ ꯅꯨꯄꯤ ꯑꯗꯨꯒꯨꯝꯕ ꯍꯩꯕ ꯄꯥꯝꯃꯦꯕ ꯑꯩꯅ ꯑꯩ ꯍꯥꯏꯕꯗꯣ ꯉꯁꯥꯏ ꯍꯥꯏꯕꯗꯣ ꯑꯗꯣ ꯃꯃꯥꯁꯨ ꯌꯥꯝ ꯍꯩꯕꯅꯦꯕ ꯑꯗꯨ ꯑꯗꯨꯒꯨꯝꯕ ꯇꯧꯕ ꯃꯤꯁꯤꯡꯁꯦ ꯏꯁꯥ ꯌꯥꯝ ꯁꯣꯛꯑꯦ ꯍꯥꯏ
ꯑ ꯏꯃꯁꯨ ꯌꯥꯝ ꯍꯩꯕꯥꯅꯦ
ꯍꯣꯏ ꯍꯣꯏ
ꯇ ꯐꯟꯗ ꯍꯥꯏꯕꯒ ꯆꯇ
ꯃꯃꯥꯁꯨ ꯑꯗꯨꯒꯨꯝꯕ ꯇꯧꯔ ꯃꯔꯨꯞꯀꯨꯝꯕ ꯇꯧꯋꯦꯕ ꯑꯗꯨꯗ ꯄꯩꯁꯥ ꯌꯥꯝ ꯇꯥꯜꯂꯦ ꯍꯥꯏ ꯊꯥꯗ ꯁꯚꯦꯟ ꯑꯩꯠ ꯃꯔꯨꯞꯀꯨꯝꯕ ꯃꯔꯨꯞꯨꯝ ꯃꯔꯨꯞ ꯍꯥꯏꯕꯗꯤ ꯃꯔꯨꯞ ꯈꯪꯉꯦꯗꯅ ꯃꯔꯨꯞ ꯃꯔꯨꯞꯀꯤ ꯐꯤꯗꯣ ꯑꯗꯨꯝ ꯁꯦꯝꯃꯒ ꯑꯗꯨꯝ ꯄꯩꯁꯥ ꯌꯥꯝ ꯇꯥꯟꯕꯗꯣ ꯑꯗꯨꯒꯤ ꯃꯁꯛ ꯁꯣꯛꯄꯅꯦꯕ ꯑꯗꯨꯒꯤ ꯃꯥꯒꯤ ꯂꯤꯄꯔꯗꯣ ꯑꯗꯨ ꯐꯤꯒꯨꯝꯕ ꯇꯧꯕꯗꯤ ꯑꯩꯈꯣꯏꯗ ꯚꯥꯏꯕ꯭ꯔꯦꯁꯟ ꯄꯤꯌꯦꯗꯅ
ꯑꯗꯨꯗꯣ ꯑꯣꯏꯔꯁꯨ ꯄꯔꯗꯦꯅ
ꯍꯣꯏ ꯑꯗꯨꯒꯤꯅꯤꯅ ꯃꯥꯗꯣ ꯃꯥ ꯂꯤ ꯔ ꯁꯣꯛꯑꯒ ꯆꯠꯈꯤꯕꯅꯦꯕ
ꯑꯣ
ꯑꯗꯨꯒꯨꯝꯕ ꯇꯧꯕ ꯑꯗꯨ ꯊꯕꯛ ꯁꯨꯗ꯭ꯔꯁꯨ ꯁꯤꯒꯃ ꯇꯧꯕꯁꯨ ꯌꯥꯝ ꯋꯥꯕ ꯃꯥꯜꯂꯦꯀꯣ
ꯍꯣꯏ ꯌꯥꯝ ꯋꯥꯕꯅꯦ ꯃꯤꯅ ꯌꯦꯡꯕꯗꯗꯤ ꯌꯥꯝ ꯅꯨꯡꯉꯥꯏꯕ ꯃꯅꯦ
ꯍꯣꯏ ꯑꯗꯨ ꯇꯧꯑ ꯀꯥꯟꯗꯗꯤ
ꯑꯩꯈꯣꯏꯅ ꯇꯧꯗ꯭ꯔꯤ ꯐꯥꯎ ꯈꯪꯗꯣꯣꯏꯕ
ꯍ
ꯄꯣꯏꯁꯨ ꯌꯦꯡꯕ ꯀꯥꯟꯗꯗꯤ ꯑꯁ ꯌꯥꯝ ꯂꯥꯏꯔ ꯃꯥꯟꯕꯅꯦꯕ
ꯍ
ꯑ ꯑꯩꯈꯣꯏꯅ ꯑꯗꯨꯝ ꯇꯧꯔ ꯀꯥꯟ ꯈꯪꯉꯦ
ꯎꯝ ꯃꯃꯥꯁꯨ ꯑꯗꯨꯃꯥꯏꯅ ꯇꯧꯕꯒꯤ ꯅꯥꯖꯅꯅꯥꯒꯥꯟꯗ ꯑꯗꯨꯇ ꯇꯣ ꯌꯦꯡꯉꯣꯏ ꯅꯪꯗꯤꯦ
ꯑꯗꯨꯕꯨꯣꯅꯣ ꯍꯥꯏꯦ
ꯍꯌꯦꯡ ꯁꯨꯇꯤꯅꯦꯗꯅ ꯍꯩꯗ꯭ꯔꯦꯁꯨꯑꯗꯝꯗꯗꯤ ꯏꯝꯕꯄꯦꯒꯨꯝ ꯃꯦꯁꯤ ꯄꯝꯗꯕ
ꯀꯔꯤꯅꯣ ꯇꯥꯡꯈꯔꯦꯗ
ꯁꯞꯄꯣꯔꯠ ꯇꯧꯕ ꯀꯟꯇ꯭ꯔꯤꯗ ꯑꯗꯨꯝ ꯌꯦꯡꯕ ꯅꯨꯡꯉꯥꯏꯌꯦꯅ
ꯇꯨꯅꯤꯡꯈꯔꯦꯗ ꯑꯩꯗꯤ ꯇꯥꯕꯔꯣ ꯍꯜꯔꯣ
ꯅꯪꯗꯤ ꯇꯨꯝꯈꯤꯔꯣꯏꯗ꯭ꯔꯣ
ꯈꯪꯗꯦ ꯇꯨꯔꯁꯦ ꯍꯔꯦꯟ ꯄꯨꯡ ꯑꯅꯤ ꯑꯅꯤ ꯃꯈꯥꯏꯗ ꯑꯃꯨꯛ ꯕꯣꯜ ꯂꯩꯌꯦꯗꯅ ꯍꯣꯒꯠꯂ ꯌꯦꯡꯁꯤꯔ ꯈꯪꯗꯦ ꯑꯩ ꯉꯔꯥꯡꯁꯨ ꯇꯨꯝꯗꯦ
ꯇꯒꯤ
ꯕꯣꯜ ꯌꯦꯡꯕꯗꯣ
ꯎꯝ
ꯅꯨꯃꯤꯗꯥꯡ ꯇꯨꯝꯗꯕꯤ ꯑꯗꯨꯝ ꯉꯥꯟꯕ ꯀꯥꯟꯗ ꯑꯃꯨꯛ ꯇꯨꯝꯃꯤ ꯁꯚꯦꯟꯗꯒꯤ ꯐꯣꯔ ꯐꯥꯎ ꯅꯪꯉꯥꯟꯕ ꯇꯨꯝꯃꯀꯥꯟꯗ ꯁꯦꯔꯦꯟꯗꯒꯤ ꯇꯨꯝꯈ꯭ꯔꯕꯅꯤꯅ ꯍꯧꯒꯠꯄꯗꯣ ꯍꯣꯔꯗ ꯍꯧꯔꯛꯄꯅꯤꯅ ꯑꯩꯗꯤ ꯃꯣꯔꯅꯤꯡꯔ ꯈꯜꯂꯨꯕꯅꯤ
ꯅꯨꯡꯉꯥꯏꯕ꯭ꯔꯥ
ꯍꯣꯏ ꯅꯨꯡꯉꯥꯏꯌꯦꯅ ꯐꯦꯟꯁꯤꯡꯒ ꯑꯗꯨꯝ ꯌꯦꯡꯃꯤꯟꯅꯕꯅꯤꯅ ꯂꯧꯅꯕꯗꯣ ꯅꯪ ꯁ꯭ꯀꯨꯜꯗꯗꯤ ꯅꯃꯥꯟꯅꯕꯤ ꯀꯒꯃꯗꯤ ꯅꯜꯂꯦ
ꯍꯥꯥ
ꯁ꯭ꯀꯨꯜꯗꯗꯤ ꯃꯃꯥꯟꯅꯕꯤ ꯀꯔꯝ ꯀꯔꯝꯕ ꯇꯤꯟꯅꯒꯦ ꯑꯩꯈꯣꯏꯒꯤ ꯑꯩꯈꯣꯏ ꯀꯩꯒꯤ ꯍꯣꯏ ꯇ꯭ꯔꯥꯏꯞ ꯇꯤꯟꯅꯕ꯭ꯔꯥ ꯅꯠꯇ꯭ꯔꯒ ꯑꯇꯣꯞꯄ ꯇꯅꯥꯝ
ꯑꯩꯈꯣꯏ ꯇꯔꯞ ꯈꯛꯇ ꯇꯤꯅꯩ
ꯑꯇꯣꯞꯄꯁꯨ ꯇꯤꯅꯥꯕ ꯌꯥꯗ꯭ꯔꯣ
ꯌꯥꯏꯌꯦ
ꯇꯤꯅꯧꯅ ꯑꯇꯣꯞꯄ ꯇꯤꯅꯥꯕꯁꯨ ꯌꯥꯝ ꯐꯥꯕꯅꯤ
ꯍꯣꯏ ꯑꯩꯗꯤ ꯇꯤꯟꯅ ꯍꯣꯏ ꯑꯗꯨꯝ
ꯑꯗꯨꯅ ꯐꯥꯕꯅꯤ
ꯌꯥꯝꯅꯗꯤ ꯇꯤꯟꯅꯔꯦ ꯍꯥꯏꯕꯗꯤ ꯑꯩꯈꯣꯏ ꯔꯨꯝꯍꯩꯗꯣ
ꯎꯝ
ꯑꯗꯨ ꯂꯩꯕꯅꯤꯅ ꯃꯤ ꯑꯇꯣꯞꯄ ꯇꯤꯟꯅꯕꯗꯣ ꯅꯨꯡꯉꯥꯏꯇꯦꯕꯀꯣ
ꯍꯣꯏ ꯍꯣꯏ ꯆꯨꯝꯃꯤ
ꯑꯗꯨꯝ ꯒꯦꯡ ꯈꯛꯇ ꯆꯤꯟꯅꯕ
ꯁ꯭ꯀꯨꯜꯒꯨꯝꯕ ꯑꯦꯛꯖꯥꯝꯒꯨꯝꯕꯗꯤ ꯑꯗꯨꯝ ꯅꯨꯡꯉꯥꯏꯕ꯭ꯔꯣ
ꯍꯥꯏꯕꯗꯤ
ꯑꯦꯛꯖꯥꯝꯒꯨꯝꯕ ꯊꯥꯕ ꯀꯥꯟꯗꯗꯤ ꯑꯗꯨꯝ ꯅꯨꯡꯉꯥꯏꯕ꯭ꯔꯣ
ꯑꯦꯛꯖꯝ ꯊꯥꯕꯗ ꯅꯨꯡꯉꯥꯏꯕ꯭ꯔꯣ ꯍꯥꯏꯕ
ꯍꯣꯏ
ꯍꯥꯏꯕꯆꯤ
ꯑꯦꯛꯖꯥꯝꯒꯨꯝꯕꯁꯦ ꯏꯁꯇ꯭ꯔꯤꯛ ꯑꯣꯏꯔꯕ꯭ꯔꯥ ꯅꯠꯇ꯭ꯔꯥ ꯀꯃꯥꯏꯅ ꯇꯧꯒꯦ
ꯑꯣ ꯑꯣ ꯌꯥꯝꯅꯗꯤ ꯑꯣꯏꯗꯦ
ꯏꯃ
ꯎ ꯏꯁꯇꯔꯤ ꯑꯣꯏꯕꯁꯨ ꯏꯁꯇꯔꯤ ꯑꯣꯏꯕꯁꯨ ꯁꯨ ꯂꯩꯦ ꯑꯣꯖꯕꯁꯨ ꯂꯩꯏꯦ
ꯅꯪ ꯈꯪꯂꯝꯝꯒꯗꯕ ꯃꯥꯜꯂꯦꯕ ꯏꯃꯥꯟꯅꯕ ꯃꯅꯥꯎꯅꯨꯄꯤꯁꯨ ꯀꯥꯋꯦ ꯅꯪ ꯀ꯭ꯂꯥꯁꯃꯦꯦꯠ ꯑꯂꯦ
ꯏ ꯅꯅ
ꯖꯤꯟ ꯈꯣꯟꯅꯥ ꯊꯪꯣ
ꯑꯁ ꯈꯪꯉꯦ ꯍꯣꯏ
ꯑꯗ ꯔꯁꯤ ꯀ꯭ꯂ ꯏꯂꯚꯦꯟ ꯇꯧꯔꯀꯥꯟꯗ ꯏꯕꯥꯅꯤ ꯑꯗꯨꯝ ꯑꯦꯛꯖꯥꯝꯗ ꯊꯝꯃꯤꯟꯅꯩꯍꯦ ꯃꯥꯅ ꯁꯥꯏꯟꯁ ꯂ ꯏꯩꯅ ꯑꯔꯠꯁ ꯂ ꯀꯣ ꯃꯥꯁꯨ ꯇꯥꯛꯌꯦꯜꯗ ꯂꯩꯔꯝꯃꯦ
ꯍꯣꯏ ꯂꯩꯦ ꯂꯩꯦ ꯑꯩ ꯃꯃꯥꯟꯅꯕꯔꯣ ꯍꯧꯖꯤꯛ ꯃꯃꯥꯟꯅꯕꯔꯣꯏ ꯍꯧꯖꯤꯛ ꯑꯩ ꯂꯩꯃꯤꯟꯅꯕꯅꯦ ꯃꯃꯥꯟꯅꯕꯗꯣ ꯑꯩ ꯕꯤꯁꯅꯦꯕ ꯑꯩꯈꯣꯏ ꯏꯟꯖꯤꯅꯤꯌꯥꯔꯤꯡ ꯇꯝꯃꯤꯉꯩ
ꯑꯗꯣ ꯖꯤꯟ ꯈꯨꯅ ꯑꯗꯨꯒ ꯃꯕꯨꯡꯒ ꯃꯥꯗ ꯂꯩꯃꯤꯟꯅꯩ ꯍꯥꯏꯕꯅꯦꯕ ꯅꯍꯥꯟꯗꯣ
ꯂꯩꯃꯤꯟꯅꯩ ꯍꯧꯖꯤꯛꯁꯨ ꯂꯩꯃꯤꯟꯅꯕꯅꯤ ꯑꯗꯣ ꯍꯧꯖꯤꯛ ꯃꯃꯥꯟꯅꯕꯗꯣ ꯍꯥꯟꯅ ꯑꯩꯈꯣꯏ ꯍꯣꯁꯇꯦꯜꯗ ꯂꯩꯔꯝꯃꯦꯕ ꯑꯗꯨꯒꯗꯨ ꯃꯥ ꯑꯗꯨꯝ ꯑꯩꯈꯣꯏ ꯍꯣꯁꯇꯦꯜꯗ ꯂ ꯏꯕꯅꯤ ꯇꯨꯃꯤꯟꯅꯩ ꯑꯩ ꯃꯃꯥ ꯃꯤ ꯑꯝꯕꯒ ꯅꯪ ꯈ ꯃꯥꯁ ꯂ ꯈꯪ ꯉꯝꯕꯩ ꯌꯥ ꯐꯅꯥꯗ ꯑꯩ ꯃꯤ ꯑꯝꯕꯒꯇꯅꯔꯅꯤꯅ ꯃꯥꯔꯦꯅꯁꯨ ꯑꯩ ꯑꯗꯨꯝ ꯆꯪꯉꯒꯒ ꯆꯥꯛ ꯆꯥꯏ
ꯎꯝ ꯎꯝ
ꯑꯩꯉꯣꯟꯗ ꯍꯪꯒꯅꯦ ꯈꯪꯉꯦ ꯍꯥꯏꯔꯒꯅꯦ ꯀꯅꯥꯗꯤ ꯈꯪꯉꯣ ꯑꯩꯗꯤ ꯑꯩꯅꯗꯤ ꯍꯪꯉꯣ ꯍꯥꯏꯅꯗꯤ ꯍꯥꯏꯒꯅꯨ
ꯍꯣꯏ ꯈꯪꯕ꯭ꯔꯥꯅ ꯑ ꯍ
ꯗꯤ ꯑꯩꯁꯦ ꯄ꯭ꯂꯦꯕ ꯑꯣꯏ ꯇꯥꯔꯅꯤꯅꯦ ꯃꯉꯣꯟꯗꯤ ꯃꯥꯣꯟ ꯃꯥ ꯐꯣꯟ ꯅꯝꯕꯔ ꯂꯩꯈꯤꯗꯏ ꯑꯗ ꯌꯥꯝꯝꯕꯒ ꯑꯩꯗꯤꯤ ꯅꯥꯕꯅꯤꯅ ꯏꯃꯥꯟꯅꯕꯒꯤ ꯃꯅꯥꯎꯅꯨꯄꯤꯅ ꯑꯗꯨꯝ ꯈꯪꯕ ꯋꯥꯅꯤꯗ
ꯍꯣꯏ ꯍꯣꯏ ꯆꯪꯉꯦꯍꯦ
ꯎꯝ ꯅꯥꯕ ꯅꯨꯡꯉꯥꯏꯕ꯭ꯔꯣ ꯑꯗꯨꯗꯣ
ꯈꯪꯗꯦ ꯑꯩꯗꯤ ꯇꯤꯟꯅꯗꯦ ꯍꯥꯏꯕꯗꯤ ꯃꯥꯗꯤ ꯑꯩꯈꯣꯏ ꯏꯕꯥꯏꯅꯤ ꯏꯁꯇ꯭ꯔꯤꯝꯗ ꯇꯣꯡꯉꯥꯟꯗꯅ
ꯎꯝ
ꯑꯗꯨꯒꯤ ꯑꯦꯛꯖꯥꯝ ꯂꯥꯁ ꯏꯌꯥꯔꯗꯝ ꯑꯦꯛꯖꯥꯝꯗ ꯈꯛꯇ ꯏꯕꯥꯏꯅꯤ ꯐꯝꯃꯤꯟꯅꯕ
ꯎꯝ
ꯑꯦꯛꯖꯝꯗ
ꯑꯣ ꯅꯨꯡꯉꯥꯏꯔꯝꯅꯤ ꯑꯣ ꯃꯤꯌꯥꯝꯕꯁꯨ ꯇꯤꯟꯅꯕ ꯅꯨꯡꯉꯥꯏ ꯑꯩ ꯑꯗꯨꯝ ꯇꯤꯟꯅ
ꯍꯣꯏ ꯑꯗꯨꯝ ꯐꯝꯃꯤꯟꯅꯕꯗꯤ ꯅꯨꯡꯉꯥꯏꯌꯦ ꯍꯣꯏ
ꯎꯝ ꯀꯣꯂꯦꯖꯇꯗꯤ ꯑꯩ ꯕꯦꯁ ꯐ꯭ꯔꯦꯟ ꯇꯥꯔꯦ ꯍꯥꯏꯕ ꯇꯥꯏꯔꯦ ꯍꯧꯖꯤꯛ ꯗꯨꯀꯥꯟ ꯆꯠꯔꯤꯁꯨ ꯏꯕꯅꯤ ꯆꯃꯤꯟꯅ ꯃꯥ ꯍꯣꯁꯇꯦꯜꯗ ꯑꯗꯨꯝ ꯃꯥꯁꯨ ꯍꯥꯟꯅꯗꯤ ꯍꯣꯁꯇꯦꯜꯗ ꯂꯩꯔꯝꯅꯦꯕ ꯑꯗ ꯃꯃꯥꯅ ꯑ ꯑꯗꯨꯒ ꯃꯅꯥꯎꯅ ꯅꯨꯄꯤꯗꯣ ꯍꯧꯖꯤꯛꯅ ꯍꯥꯏꯔꯤꯦꯗ ꯑꯗꯨꯒ ꯃꯃꯅꯤ ꯂꯩꯃꯤꯟꯅꯔꯒꯦ ꯍꯥꯏꯅ ꯊꯣꯛꯈ꯭ꯔꯕꯅꯤꯅ ꯇꯥꯏ ꯑ ꯎ
ꯑꯣ ꯑꯣ
ꯑꯗꯨ ꯃꯥꯁꯨ ꯇꯃ ꯍꯁꯇꯋꯥꯗ ꯂꯒ ꯂꯦꯗ ꯃꯥ ꯁꯨꯇꯤ ꯊꯥꯗ ꯍꯣꯁꯇꯦꯜ ꯑꯗꯨꯝ ꯂꯩꯕꯅꯦ ꯃꯥ ꯃꯥ ꯔꯦꯗ ꯂꯩꯦ ꯇ ꯍ ꯃꯅꯅ ꯄ ꯀꯖꯤꯟ ꯀꯖꯤꯟ ꯍꯥꯏꯅ ꯂꯩꯌꯦꯕ
ꯑꯣ
ꯂꯩꯣ ꯑ ꯑ ꯀꯥꯖꯤꯟꯒ ꯃꯣꯏ ꯃꯣꯏ ꯀꯥꯖꯤꯟꯒ ꯃꯣꯏꯁꯦ ꯔꯦꯟ ꯂꯩꯃꯤꯟꯅꯑꯣ
ꯑꯣ ꯑꯣ
ꯃꯥ ꯀꯖꯤꯗꯁꯨ ꯑꯩꯈꯣꯏ ꯀꯣꯂ ꯗꯤꯕ꯭ꯂꯣꯃꯥ